ꯍꯜꯂꯣ ꯇꯥꯕ꯭ꯔꯣ ꯇꯥꯕ꯭ꯔꯣ
ꯑꯝ
ꯑꯣ ꯀꯩꯗ ꯍꯥ
ꯀꯔꯤꯁꯨ ꯇꯧꯗꯦ ꯊꯕꯛꯇ ꯀꯩ ꯇꯧꯔꯤꯌꯦ
ꯀꯗꯥꯏꯗ
ꯀ
ꯕꯖꯥꯗ ꯀꯣꯠ ꯂꯧꯕ ꯀꯔꯤꯁꯥꯅ
ꯎꯝ ꯑꯩꯒꯤ ꯄꯩꯁꯥ ꯅꯠꯇꯦꯗ
ꯋꯥꯏ
ꯎꯝ
ꯀꯩ ꯇꯧꯕ꯭ꯔꯣ ꯅꯪꯗꯤ
ꯎꯝ ꯀꯩꯅꯣꯅꯦ ꯑꯩ ꯅꯪ ꯀꯣꯟ ꯂꯥꯛꯄ ꯉꯥꯏꯔꯤꯅꯤ
ꯎꯝ ꯎꯝ
ꯆꯥꯛ ꯆꯥꯈ꯭ꯔꯕꯣ
ꯆꯠꯁꯥꯏ
ꯑꯥ ꯀꯔꯤ ꯀꯔꯤ ꯃꯊꯦꯟ
ꯑꯂꯨꯒ ꯇꯣꯃꯦꯇꯣ ꯇꯧꯔꯒ ꯇꯔꯦ
ꯅꯪꯅ ꯉꯥꯎꯔꯒ ꯆꯥꯕ ꯑꯩꯅ ꯊꯣꯡꯉꯥꯒ ꯆꯥꯕ ꯍꯥꯏꯁ
ꯑꯥ ꯍꯥ ꯅꯠꯇꯗꯥ ꯑꯩꯅ ꯉꯧꯔꯒ ꯃꯤꯇꯣꯞꯄ ꯉꯧꯔꯒ ꯆꯥꯕ ꯍꯥꯏꯇꯥꯔꯦ
ꯑꯩꯗꯤ ꯆꯪꯅ ꯆꯥꯕꯗꯣ ꯑꯩꯈꯣꯏꯗꯤ ꯇꯣꯃꯦꯇꯣ
ꯎꯝ ꯅꯪꯗꯤ ꯀꯔꯤ ꯏꯟꯁꯥꯡ
ꯍꯖ ꯌꯥꯝ ꯍꯥꯎ
ꯎꯝ
ꯑꯩꯅ ꯍꯥꯏꯔꯤꯉꯩ ꯁꯤꯗ ꯑꯩ ꯇꯣꯃꯦꯇꯣ ꯀꯔ ꯍꯥꯏꯔꯀꯣ
ꯑꯣ ꯑꯗꯝꯕ
ꯑ ꯍꯣꯜꯕꯒ
ꯄꯣꯜꯕꯒ ꯆꯥꯎꯥꯎ ꯑ
ꯃꯠꯇ ꯍꯥ
ꯅꯨꯡꯉꯥꯏꯇꯦ ꯆꯞ ꯆꯞ ꯆꯠ ꯇꯠꯂꯦ
ꯑꯦ ꯍꯥꯥ
ꯍꯥꯥ
ꯇꯥꯕ꯭ꯔꯥ
ꯑ ꯇꯥꯏꯌꯦ ꯅꯦꯠ ꯆꯞꯄꯦ ꯅꯪꯅ ꯉꯥꯡꯚꯗꯨ
ꯎꯝ ꯑꯩꯈꯣꯏꯒꯤ ꯏꯝꯐꯥꯜꯗꯤ ꯍꯣ ꯌꯥ ꯑꯝ ꯅ
ꯑꯥꯎ
ꯍ ꯌꯥꯝ ꯀꯩꯅꯣ ꯇꯧꯕꯅꯦ ꯆꯥꯎꯈꯠꯈꯤꯀꯣ ꯄꯨ
ꯎꯝ ꯆꯈ ꯀꯣꯏꯒꯤ ꯐꯪꯅꯤꯅ ꯇꯠ ꯇꯠ ꯇꯠ ꯇꯠ ꯇꯠ ꯇꯠꯄꯅꯤꯅꯅ
ꯎꯝ
ꯑ
ꯏꯟꯅꯗꯣ ꯉꯅꯨꯡꯁꯥꯏꯗꯣ
ꯑꯥ
ꯀꯩꯅꯣ ꯁꯣꯔ ꯐꯤꯀꯣꯜ ꯇꯧꯔꯛꯑꯦꯕ ꯑꯩꯉꯣꯟꯗ ꯇꯥꯅ ꯑꯌꯣ ꯉꯟꯇꯥ ꯍꯥꯏꯁꯤ ꯅꯏꯟꯗꯤ ꯇꯥꯔ
ꯑ ꯅꯪꯒꯤ ꯉꯗꯤꯅꯥꯏꯟꯗ ꯑ
ꯃꯥꯅꯦ ꯍꯥꯏꯕ ꯑ ꯀꯩꯅꯣꯗꯣ ꯑꯩ ꯂꯥꯛ ꯈꯤꯇꯪ ꯀꯥꯏꯗꯥꯏꯗꯔꯣ ꯍꯪꯕ ꯁꯥꯕꯅꯦꯕ ꯑꯩ ꯅ ꯑꯩ ꯏꯝꯐꯥꯜꯗ ꯂꯩꯌꯦ ꯍꯥꯏꯔ ꯐꯝꯗ ꯂꯥꯛꯄꯨꯗꯤ ꯂꯥꯛꯇꯦ ꯑꯩꯅ ꯍꯥꯏꯕ ꯑꯗꯨꯒꯤ
ꯍ
ꯂꯥꯛꯅꯉꯥꯏꯒꯤ ꯍꯪꯕꯅꯤꯅꯦ ꯍꯥꯏ ꯅꯍꯥꯟꯁꯨ ꯍꯪꯉꯤꯕ ꯗꯣ ꯑꯩ ꯍꯥꯏꯔꯒ ꯑꯁ ꯅ ꯍꯥꯟꯈ꯭ꯔꯦꯈ꯭ꯔꯦ ꯑꯗꯨꯒꯤ ꯑꯩꯅ ꯑꯗꯨ ꯍꯥꯏꯕꯒꯤ ꯃꯥꯥꯗ ꯑꯁ ꯂꯥꯛꯀꯅꯤ ꯍꯥꯏꯔ ꯂꯥꯛꯀꯦ ꯑꯣꯛꯁꯥꯞꯧ ꯍꯥꯏꯌꯦꯦ ꯑꯩꯅ ꯍꯣꯏ ꯂꯥꯛꯄꯒꯤ
ꯚꯔꯥꯗꯤ ꯑꯩ ꯅꯠꯇ꯭ꯔꯣ ꯀꯔꯤ ꯂꯥꯛ ꯂꯥꯛꯄꯒꯤ ꯚꯔꯥꯁꯨ ꯄꯤꯌꯣ ꯑꯣꯛꯁꯥꯁꯨ ꯄꯣꯡꯉꯣ
ꯑꯁ ꯑꯗꯨꯗꯤ ꯑꯗꯨꯗꯤ ꯃꯥꯅ ꯇꯣꯡꯉꯦꯅꯦ ꯁꯤꯁꯤ ꯑꯣꯃꯒ ꯑ ꯚꯥꯔꯁꯨ ꯇꯤꯒꯗ ꯋꯥ
ꯑꯙꯨꯔꯅꯤ ꯍꯥꯏꯁꯦ
ꯂꯝꯝ ꯂ ꯍꯒꯣꯂꯣ ꯍꯥꯏꯕ ꯂꯝꯄꯒ
ꯀꯔꯤ ꯊꯣꯛꯄ ꯆꯠꯀꯦꯔꯣ
ꯐꯨꯔꯤꯠ ꯂꯧꯕ ꯆꯠꯀꯦ ꯇꯧꯋꯦꯅ
ꯑꯣ ꯐꯗꯁꯗꯒꯤ
ꯎꯝ ꯄꯩꯁꯂꯤ ꯇ
ꯂꯥꯏꯔꯤꯛ ꯄꯤꯕꯨ ꯄꯤꯔꯗꯤ ꯄꯤꯕꯨ ꯗ ꯊꯣꯠ ꯀꯥꯎꯟꯁ
ꯎꯝ
ꯄꯗꯤ ꯑꯦꯅꯥꯖꯤꯦ ꯆꯠꯠꯇ꯭ꯔꯣ
ꯑꯁ ꯉꯍꯥꯛ ꯂꯩꯔꯗꯤ ꯆꯠꯈ꯭ꯔꯅꯤ ꯉꯁꯤꯗꯤ ꯆꯠꯂꯣꯏ
ꯀꯔꯤꯒ ꯆꯠꯂꯣꯏꯗ꯭ꯔꯣ ꯂꯤꯁꯤꯡ ꯄꯩꯁꯥ ꯃꯥꯡꯉꯅꯤꯅꯦꯍꯦ
ꯑꯁ ꯃꯥꯡꯉꯣꯏ ꯉꯁꯥꯏ ꯑꯌꯨꯛꯇ ꯐꯗꯣꯛ ꯀꯥꯞꯕ ꯂꯣꯏꯔꯦꯗ ꯑꯩ ꯅꯨꯡꯊꯤꯜꯒꯤꯗꯤ ꯃꯤꯔꯗꯣꯁꯤꯅ ꯀꯥꯄ ꯌꯥꯅꯤꯅꯦ ꯃꯟꯗꯤꯔ ꯊꯕ ꯍꯧꯥꯎꯅꯤ ꯇꯜꯦ
ꯑ ꯀꯩꯗꯒ
ꯃꯗꯤꯔꯗ
ꯃꯟꯗꯤꯦꯔꯒꯤ ꯑ ꯈꯂꯛ ꯄꯦꯜꯂꯤ ꯊꯕꯛ ꯇꯧ ꯊ ꯋꯥ ꯅꯨꯅꯤ ꯀꯗꯥꯏꯗ ꯅꯨꯡ ꯍꯟꯒꯦꯔꯣ ꯅꯪ
ꯀꯃꯌꯨꯅꯤꯇꯤ ꯍꯣꯜ ꯃꯅꯥꯛꯇ ꯇꯨꯔꯦꯟꯒ
ꯇꯨꯔ ꯌꯦꯒ ꯅꯪꯕꯣ ꯇꯨꯔꯦꯟ ꯑꯗꯨꯗ ꯀꯃꯥꯏꯅ ꯇꯧꯒꯗꯕ
ꯑ
ꯊꯣꯛ
ꯆꯂꯒ ꯑꯗꯨꯗ ꯆꯥꯏꯈꯥꯏꯕ ꯀꯃ꯭ꯌꯨꯅꯤꯇꯤ ꯍꯣꯜ ꯃꯅꯥꯛꯀꯤ ꯅꯍꯥꯟ ꯂꯩꯕꯥꯛ ꯍꯥꯞꯄꯗꯣ
ꯎ ꯑꯣ ꯍꯣꯏꯅꯦꯀꯣ ꯑꯗꯨꯗꯤ ꯑꯁ ꯋꯥꯔꯅꯤꯅꯤ ꯇꯔꯥ ꯇꯔꯥꯃꯉꯥ ꯇꯔꯥ ꯇꯔꯨꯛ ꯐꯪꯒꯗꯕ
ꯑ
ꯑꯒꯦ
ꯋꯥꯒꯦ ꯄꯨꯍꯥꯛ ꯉꯣꯋꯥꯗꯩꯅ
ꯀꯅ ꯄꯩꯁꯥ ꯆꯥꯕ ꯀꯥꯟꯗꯤ ꯑꯩꯁꯨ
ꯀꯔ ꯂꯔ ꯀꯩꯅ
ꯍꯧ ꯀꯅ ꯅꯪ ꯀꯩ ꯅꯪꯅ ꯍꯧꯖꯤꯛꯅ ꯀꯅꯥ ꯀꯣꯏꯏꯅꯔꯤꯌꯦꯗ
ꯗ ꯔꯁꯨ ꯀꯗꯤꯦ
ꯎ ꯀꯕꯤꯒ
ꯀ꯭ꯔꯦꯆ ꯈꯣꯏ ꯏꯔꯥꯡ ꯇꯧꯅꯕ ꯑꯍꯥ ꯍ ꯥꯍꯥ ꯍꯥ ꯍꯥ ꯑꯑ ꯑ ꯑꯥꯏꯗꯤ ꯂꯥꯏꯛ ꯐ꯭ꯂꯥꯏꯠ ꯀꯨꯝꯕ ꯁꯜꯂꯥ
ꯀꯔꯤ ꯀꯔꯤꯒꯤ ꯅꯋꯥ ꯆꯠꯄ ꯍꯨꯏꯔꯣꯡꯒꯤ ꯐ꯭ꯂꯥꯏꯠ ꯀꯣꯏꯒꯗꯕ ꯇꯨꯃꯤ ꯀꯣꯏꯌꯣ ꯀꯣꯟꯅ ꯅꯪꯒꯤ
ꯑ ꯍꯥꯡ ꯍꯥꯡ ꯍꯥꯡ ꯍꯥꯡ ꯈꯪꯗ꯭ꯔꯦꯗ ꯅꯍꯥꯟ ꯑꯦꯛꯖꯥꯝ ꯑꯈꯣꯏ ꯑꯦꯛꯖꯥꯝ ꯍꯜꯂꯛꯄ ꯀꯥꯟꯗ ꯏꯃꯥ ꯑꯃꯇꯣꯟꯗꯣ ꯈꯪꯕ꯭ꯔꯥ ꯑꯥꯗ ꯄꯥꯟꯗꯣ
ꯃꯤ ꯑꯃ ꯃꯤ ꯃꯤ ꯑꯃꯅ ꯊꯃꯣꯏ ꯀꯥꯏꯍꯜꯂꯝꯃꯁꯨ ꯑꯃꯗꯤ ꯑꯗꯨꯝ ꯐꯖꯅ
ꯑꯟꯇꯦꯕ ꯑꯗꯨꯅꯠꯇꯦꯕ ꯑꯩ ꯋꯥꯔꯤ ꯑꯃ ꯂꯤꯒꯦꯕ ꯏꯕ ꯑꯥꯏ ꯌꯦꯕ ꯃꯊꯪ ꯑ ꯑꯩꯈꯣꯏꯅꯤ ꯑ ꯊꯥꯎ ꯍꯥꯟꯕ ꯆꯪꯉꯦꯀꯣ ꯕꯤꯌꯣꯁꯤꯗ ꯆꯠꯄ ꯀꯥꯟꯗ ꯏꯅꯦ ꯑ ꯑꯩꯒꯤ ꯏꯃꯥ ꯏꯃꯥꯒꯤ ꯃꯅꯥꯎꯅꯨꯄꯤꯗꯣ ꯑꯥꯗꯒꯤꯗꯣ ꯑꯣ ꯆꯥꯟꯗꯦꯜꯗ ꯂꯥꯛꯄ ꯑꯩꯕꯨ ꯎꯋꯦ ꯍꯥꯏꯕꯀꯣ ꯈꯪꯕ꯭ꯔꯥ ꯑꯗꯨꯒ ꯆꯥꯟꯗꯦꯜ ꯕꯖꯥꯔꯗ ꯑꯃꯨꯛꯀ ꯃꯥꯗꯣ ꯎꯋꯦ ꯍꯥꯏꯕ ꯑꯗꯨꯅ ꯑꯁ ꯂꯣꯏꯔꯦ ꯑꯩꯕꯨ ꯎꯔꯝꯃꯅꯤ ꯍꯥ ꯍꯥ ꯍꯥ ꯍꯥ ꯍꯥ ꯍꯣꯏ ꯑꯥ
ꯑꯥ ꯑꯥ
ꯍꯛ ꯍꯍ ꯌꯥꯗ꯭ꯔꯦ ꯆꯞꯄꯦ ꯑꯥ ꯎꯝꯅ ꯇꯥꯡ